ꯑ ꯍꯂꯣ ꯑꯇꯥꯑ‌ꯦ
ꯀꯩꯗꯧꯔꯤꯅꯣ
ꯀꯩꯒꯤ ꯅꫭꯛꯄꯅ‌ꫭ ꯍꯥ
ꯂ‌ꯦꯡꯗꯔꯤꯕ ꯉꯁꯥꯏꯗꯒꯤ
ꯏꯤꯁ ꯅꯩꯅꯦ ꯅꯪꯁꯦ ꯅꯩꯈꯥꯏꯗꯕꯅꯤ
ꯍꫭꯏꯅꯦ
ꯑꯩꯉꯣꯟꯗ ꯍꯦꯌ‌ꯦꯒ ꯂꯥꯁꯇ ꯃꯥ ꯑꯣꯏꯔꯝꯃꯤ ꯈꯃꯨꯡꯅ ꯐꯨꯗꯧꯔꯦ
ꯄꯅꯤꯗ ꯅꯪꯗꯤ ꯅꯨꯡꯇꯤ ꯇꯧꯋꯤ ꯅꯪꯒꯤ ꯐꯃꯨꯡꯅ ꯁꯧꯕꯅꯦꯕ
ꯊꯥꯖꯗ꯭ꯔꯤꯗ ꯃꯤꯕꯨ
ꯍꯣꯏ ꯍꯧꯖꯤꯛꯀꯥꯟꯒꯤ ꯃꯇꯝꯗꯤꯀꯣ ꯊꯖꯕ ꯌꯥꯗ ꯔꯥꯕꯅꯤ ꯄꯪꯊꯥꯗ ꯊꯥꯖꯒꯅꯨ
ꯀꯔꯤ ꯀꯔꯤ ꯊꯕꯛ ꯇꯧꯔꯤꯅꯣ ꯂꯣꯅꯪꯗꯤ
ꯊꯕꯛ ꯈꯡꯍꯥꯏꯕꯕꯨꯅꯦ
ꯎꯝ
ꯆꯥꯕ ꯊꯛꯄ ꯇꯨꯝꯕ
ꯀꯣꯂꯦꯖ ꯀꯥꯔꯤꯕ꯭ꯔꯣ
ꯍꯣꯏ ꯅꯪꯗ
ꯑꯁ ꯑꯩꯈꯣꯏꯗꯤ ꯑꯉꯥꯡ ꯑꯍꯨꯝ ꯂꯩꯔꯦ
ꯎ
ꯃꯤꯕꯨ ꯄꯥꯡꯊ ꯊꯥꯖꯑꯅꯨ ꯍꯥꯏꯕꯗꯨꯣ
ꯎꯝ
ꯐꯖꯕ ꯃꯇꯥꯡꯁꯨ ꯂꯥꯛꯀꯅꯤ ꯅꯠꯇ꯭ꯔꯥ
ꯃꯥꯅꯤ ꯁꯤꯡꯖꯨ ꯃꯦꯠꯂꯒ ꯆꯥꯕ ꯅꯨꯡꯉꯥꯏꯅꯤꯗ ꯋꯦꯗꯔꯁꯤꯒ ꯂꯥꯛꯑꯣꯅꯦ ꯀꯣꯏꯕ ꯂꯥꯛꯑꯣ ꯁꯤꯡꯖꯨ ꯁꯦꯝꯕ ꯍꯥꯏꯕ꯭ꯔꯣ
ꯍꯩꯗ꯭ꯔꯦꯠ
ꯑꯁꯔꯥ ꯃꯣꯏ ꯅꯪꯁꯦ
ꯑꯩ ꯑꯩꯅ ꯁꯦꯝꯕꯗ ꯆꯥꯔꯗꯤ ꯅꯪ ꯃꯤ ꯑꯇꯣꯞꯄ ꯁꯦꯝꯕꯗ ꯆꯥꯔꯔꯣꯏ
ꯌꯥꯏꯅꯦ ꯃꯥꯥꯏꯁꯦ ꯑꯗꯨꯗꯤ ꯦꯁ ꯅꯪꯁꯦ ꯁꯤꯡꯖꯨ ꯆꯥꯁꯦ ꯍꯩꯔꯒ ꯀꯩꯅꯣ ꯁꯟꯁꯥ ꯃꯃꯦꯠ ꯄꯍꯔꯦꯗꯤ ꯀꯣ ꯁꯥꯒꯥꯛꯇ ꯅꯔ ꯑꯣꯛꯁꯥ ꯑꯗꯨꯕꯨꯗꯤ ꯉꯝꯃꯣꯏ
ꯍꯧꯥꯎꯅꯤꯗ ꯈꯪꯉꯦ ꯁꯦꯝꯗꯣꯛꯎꯑꯗꯤ ꯅꯍꯥꯟ ꯈ꯭ꯋꯥꯏꯗꯒꯤꯩ ꯌꯥꯝ ꯆꯥꯔꯅꯦꯕ ꯅꯣꯏꯒꯤ ꯟꯖꯨꯁꯦ ꯌꯥꯝ ꯍꯥꯎꯋꯦꯅ ꯇꯥꯏꯅꯦ ꯇꯃꯦꯡꯂꯣꯡꯗꯒꯤ ꯇꯃꯦꯡꯂꯣꯡꯒꯤ ꯟꯖꯨꯗ
ꯍꯥꯎꯕꯅꯤ ꯍꯥꯎꯕꯅꯤ ꯍꯣꯏ ꯑꯩꯒꯤꯗ ꯃꯁꯨ ꯌꯥꯝ ꯍꯥꯎꯋ ꯍꯣꯏ
ꯑꯩꯈꯣꯏꯗꯤ ꯆꯥꯕ ꯐꯪꯗ꯭ꯔꯤ ꯌꯥꯏꯅꯦ ꯍꯧꯖꯤꯛ ꯍꯧꯖꯤꯛ ꯄꯨꯥ ꯑꯣ
ꯌꯦꯁ ꯍꯧꯖꯤꯛꯄꯨꯗꯤ ꯃꯇꯝ ꯁꯥꯡꯉꯣꯏ
ꯍꯦꯂꯤꯀꯣꯞꯇꯔꯗ ꯊꯥꯔꯛꯑꯣ ꯍꯦꯂꯤꯀꯣꯞꯇꯔ ꯌꯥꯝ ꯆꯠꯄꯗꯨꯗꯤ ꯆ ꯀꯗꯦ
ꯦꯁ ꯍꯦꯂꯤꯀꯣꯞꯇꯔ ꯀ ꯗꯔꯀꯥꯔ ꯇꯥꯔꯦ ꯑꯩ ꯄꯥꯔꯒꯂ ꯀꯅꯤ ꯑꯩ ꯄꯥꯏꯔꯒ ꯂꯥꯛꯒꯅꯤꯕꯣ
ꯗꯣꯟꯋꯥꯔꯤ ꯀꯩꯁꯨ
ꯄꯥꯏꯂꯤ ꯁꯤꯡꯖꯨꯗꯣ ꯇꯥꯔꯅꯦꯕ ꯃꯈꯥꯗ ꯑꯗꯨꯒꯤ ꯈꯣꯡꯅꯅꯦ ꯇꯞꯅ
ꯄꯨꯛꯇ ꯊꯧꯔꯤꯅ ꯐꯖꯅ ꯀꯥꯡꯕꯤꯒꯅꯤ
ꯎ ꯁ ꯌꯥꯥꯏ ꯑꯩꯒꯤꯗꯃꯛꯄ ꯍꯥꯏꯔꯗꯤ ꯄꯨꯔꯥ ꯑꯣ ꯑꯩ ꯆꯥꯕ ꯐꯪꯉꯗꯤ ꯌꯥꯔꯦ
ꯍꯣꯏꯅꯦ ꯅꯪ ꯃꯔꯣꯔꯣꯛ ꯆꯥꯕ ꯍꯥꯏꯩꯕ꯭ꯔꯣ
ꯄꯤꯁ ꯍꯥꯏꯗ
ꯃꯔꯣꯛ ꯆꯥꯕ ꯉꯝꯃꯗꯤ ꯄꯨꯔꯛꯄꯂꯑꯦ
ꯅꯣꯏ ꯁꯤꯡꯖꯨꯗꯣ ꯎꯝ ꯁꯤꯡꯖꯨ ꯁꯥꯕ꯭ꯔꯅꯦ
ꯑꯗꯨꯕꯨꯗꯤ ꯅꯪꯒꯤ ꯈꯨꯁꯤꯅꯤ ꯁꯥꯍꯜꯂꯣ ꯑꯩꯍꯗꯤ ꯁꯥꯍꯟꯒꯅꯤ ꯃꯣꯏꯅ ꯁꯥꯍꯟꯒꯅꯨ ꯑꯩꯗꯤꯅꯤ
ꯍꯝ ꯃꯔꯣꯔꯣꯛꯇꯤ ꯆꯥꯕ ꯍꯩꯕꯅꯦꯍꯦ ꯅꯪꯕꯨ ꯉꯝꯒꯅꯤ ꯍꯥꯏꯩꯅ
ꯊꯖ ꯇꯦꯗ
ꯑꯦ ꯅꯨꯄꯤꯅꯀꯣ ꯃꯔꯣꯛ ꯆꯥꯕꯗꯣ ꯍꯦꯟꯒꯅꯤ ꯆꯥꯕ ꯍꯥꯏꯕꯗꯣ
ꯑꯗꯨ ꯑꯣꯏꯔꯁꯨ ꯑꯩꯗꯤ ꯑꯩ ꯑꯩꯉꯣꯟꯗꯅꯗꯤ ꯀꯅꯥꯁꯨ ꯍꯦꯟꯅ ꯃꯣꯏꯅ ꯄꯤꯅꯩ
ꯑꯦ ꯑꯗꯨꯗꯤ
ꯌꯥꯏ ꯌꯥꯏ ꯃꯔꯧ ꯆꯥꯕꯗꯣ ꯀꯟꯕꯅꯤ
ꯑꯩꯅ ꯃꯦꯠ ꯄꯤꯕ ꯅꯪ ꯆꯥꯕ ꯉꯝꯃꯣꯏꯅꯦ
ꯑꯦ ꯃꯣꯔꯣꯛ ꯃꯦꯠꯄꯗ ꯁꯥꯕꯗꯀꯣ ꯑꯀꯥꯟꯕꯗꯣ ꯄꯨꯛꯆ ꯐꯠꯇꯕꯒꯤꯅꯤ ꯍꯥꯏꯌꯦ ꯃꯤ
ꯑꯦ ꯑꯗꯨ ꯑꯩꯒꯤꯗꯤ ꯌꯥꯝ ꯁꯥꯗꯦ ꯑꯩꯅ ꯇꯧꯔꯗꯤ
ꯑꯦ ꯑꯦ ꯌꯥꯝ ꯁꯥꯏ ꯍꯥꯏꯕꯗꯨꯗꯤ ꯍꯧꯖꯤꯛ ꯆꯥꯕ ꯉꯝꯃꯔꯣꯏ ꯍꯥꯏꯕꯗꯨꯗꯤ ꯅꯪꯁꯦ ꯄꯨꯔꯥ
ꯈꯪꯗ꯭ꯔꯦꯗ ꯃꯤꯁꯤꯡꯁꯨ ꯀꯔꯤ ꯀꯔꯤꯗꯅ ꯄꯨꯊꯣꯛꯄ ꯋꯥꯅꯣ
ꯑꯦ ꯗꯤꯕꯦꯠꯇꯁꯦ ꯍꯥꯏꯎ꯭ꯔꯣ
ꯗꯤꯕꯦꯠ ꯃꯆꯥ ꯇꯧꯁꯤꯔꯣ
ꯍꯦ ꯇꯣꯄꯤꯤꯊ
ꯅꯪ ꯃꯦꯁꯤꯔꯔꯣꯅꯦꯗꯧꯔꯣ
ꯀꯦꯂꯦꯗ ꯤꯚꯦ ꯇꯕꯨ ꯈꯨꯗꯤ ꯑꯗꯨꯗ ꯀꯩꯁ ꯆ ꯍꯪꯉꯛꯑꯦꯕ ꯌꯥꯏꯅꯦ ꯌꯥꯏ ꯑꯗꯨꯁꯨ ꯅꯪꯗꯤ ꯃꯦꯁꯤ ꯑꯣꯏꯔꯝꯅꯦ
ꯃꯤꯁꯤꯒꯤ ꯐꯦꯟꯁꯤꯡꯗꯤ
ꯃꯦꯁꯤꯒꯤ ꯐꯦꯟꯁꯤꯡꯁꯦ ꯌꯥꯝ ꯃꯆꯤꯟ ꯇꯝꯕꯅꯤꯀꯣ
ꯇꯜ ꯂꯩ ꯍꯦ
ꯅꯪꯗꯦ
ꯋꯥꯡꯉꯤ
ꯅꯪꯅ ꯔꯣꯅꯦꯜꯗꯣ ꯍꯥ ꯑꯥ
ꯑꯅꯤꯃꯛ ꯌꯥꯎꯗꯦ ꯑꯩꯗꯤ
ꯑꯣ ꯑꯗꯨꯗꯤ ꯀꯔꯤ ꯍꯪꯕ ꯗꯤꯕꯦꯠ ꯇꯧꯁꯦ ꯍꯥꯏꯔꯒ ꯑꯩꯗꯤ ꯅꯪ
ꯅꯪ ꯔꯣꯅꯗꯣ ꯑꯣꯏꯔꯝꯃꯅꯤꯀꯣ
ꯍꯣꯏꯗ ꯑꯩ ꯍꯧꯖꯤꯛ ꯍꯥꯏꯕꯤ ꯈꯪꯒꯅꯦꯕ
ꯅꯪꯁꯦ ꯐꯥꯏꯚ ꯄꯣꯏꯟ ꯊ꯭ꯔꯤꯔꯣ ꯐꯤꯠ
ꯑꯗꯨꯅ ꯑꯗꯣ ꯐꯦꯟꯁꯦ ꯐꯥꯏꯚ ꯄꯣꯏꯟ ꯊ꯭ꯔꯤ ꯂ ꯂꯣꯏꯅ ꯐꯥꯏꯚ ꯄꯣꯏꯟ ꯊ꯭ꯔꯤꯔꯣ
ꯑꯣꯏ ꯅꯠꯇꯦ ꯑꯩꯅꯍꯥꯛ ꯍꯩꯕꯗꯣ ꯈꯨꯝꯃꯨꯕ
ꯍꯥꯏꯌꯨ ꯍꯥꯏꯌꯨ ꯍꯪꯉꯣ ꯍꯥꯡꯉꯣ
ꯅꯪ ꯐꯤꯠ ꯀꯌꯥꯔꯣ
ꯌꯥꯏ ꯌꯥꯏ ꯑꯇꯣꯞꯄ ꯍꯥꯈꯣꯏꯁꯥꯡ ꯍꯥꯡꯉꯣ ꯑꯃꯨꯛ
ꯍꯥ
ꯍꯧꯖꯤꯛꯀꯤꯗꯣ ꯌꯥꯔꯦ ꯑꯇꯣꯞꯄ ꯍꯥꯡꯉꯧꯕ
ꯑꯗꯗꯤꯀꯣ
ꯑꯥ
ꯅꯪꯁꯦ ꯆꯥꯛ ꯌꯥꯝ ꯆꯥꯅꯤꯡꯉꯥꯏ ꯃꯤ ꯃꯥꯜꯂꯤꯅꯤ
ꯍ ꯌꯥꯏ ꯌꯥꯏ ꯑꯗꯨꯁꯨ ꯌꯥꯏ ꯆꯨꯝꯃꯦ
ꯅꯣꯡꯃꯜꯂꯁꯨ ꯅꯪꯁꯦ ꯃꯔꯛ ꯃꯔꯛ ꯃꯣꯏ ꯊꯣꯛꯄ ꯑꯣꯏꯔꯝꯒꯅꯤꯅꯦ
ꯑꯗꯨꯗꯤ ꯃꯤꯑꯣꯏꯕ ꯈꯨꯗꯤꯡꯃꯛꯛꯇꯧꯅꯦ ꯃꯤ ꯇꯧꯗꯕ ꯑꯩꯊꯅ ꯇꯧꯕ ꯈꯤꯇꯪ ꯈꯤꯇꯪ ꯀꯩꯅꯣ ꯑꯥ ꯇꯣꯉꯥꯟꯕꯗꯣ ꯍꯥꯏꯕꯅꯦ ꯀꯩꯅꯣ ꯌꯥꯏ ꯌꯥꯏ
ꯑ
ꯑꯇꯣꯞꯄꯗꯤ
ꯅꯪ ꯆꯥꯛ ꯌꯥꯝ ꯆꯥꯕ꯭ꯔꯥ ꯅꯠꯇ꯭ꯔꯒ ꯑꯆꯥꯄꯣꯠ ꯑꯣꯏꯅ ꯆꯥꯕ꯭ꯔꯥ ꯎꯝ ꯑꯗꯨꯗꯤ ꯅꯪ ꯀꯦꯛ ꯆꯥꯅꯤꯡꯉꯝꯃꯅꯤ
ꯍꯣꯏ ꯆꯨꯝꯃꯦ ꯑꯗꯨꯁꯨ
ꯑꯗꯨꯗꯤꯀꯣ
ꯍ ꯂꯣꯏꯔ
ꯈꯪꯗ꯭ꯔꯦ
ꯅꯪꯉꯪꯒꯦ ꯍꯥꯏꯕꯤꯌꯦꯦ ꯑꯗꯨꯗꯤꯀꯣ
ꯑꯋꯥꯊꯄꯤ ꯁꯤꯡꯖꯨ ꯆꯥꯁꯤꯅꯤ ꯍꯥꯟꯅ
ꯌꯥꯏꯅꯦ
ꯂꯩꯕ꯭ꯔꯥ ꯋꯥꯠꯄꯤ
ꯕꯖꯥꯔꯗ ꯂꯧꯕ ꯌꯥꯏꯗꯣ
ꯕꯖꯥꯔꯗ ꯐꯪꯉꯏ
ꯐꯪꯅꯅꯤ ꯕꯖꯔꯗ ꯐꯪꯗ꯭ꯔꯥ ꯀꯥꯏꯗ ꯐꯪꯗꯣꯏꯅꯣ ꯑꯗꯨꯗꯤ ꯅꯣꯏ ꯅꯣꯏ ꯌꯨꯝꯗꯔꯣ
ꯑꯩꯈꯣꯏ ꯌꯨꯝꯗ ꯂꯩꯇꯦ
ꯑꯗꯨꯗꯤ
ꯕꯖꯥꯔꯗ ꯅꯪ ꯂꯩ ꯍꯥꯏꯕ ꯅꯠꯇ꯭ꯔꯣ ꯁꯦꯝꯕ ꯍꯩꯒꯗ꯭ꯔꯣ
ꯍꯥꯏꯌꯦꯗ
ꯀꯃꯥꯏ ꯁꯦꯝꯗꯣꯏꯕ
ꯑꯋꯥ ꯊꯕꯤ ꯐꯠꯂꯨꯒ ꯀꯀ ꯕ꯭ꯂꯦꯟ ꯇꯧꯅꯤꯅ ꯒ꯭ꯔꯥꯏꯟ ꯇꯧꯒꯅꯤ ꯑꯗꯨꯅ
ꯑꯥ
ꯑꯗꯨꯒ ꯊꯨꯝꯒꯤꯖꯤ ꯌꯥꯝ ꯑꯃ ꯍꯥꯞꯄꯅꯦ
ꯑꯥ
ꯃꯔꯣꯛ ꯇꯔꯥꯒ ꯃꯥꯞꯀꯅꯤ ꯑꯗꯨꯒ ꯌꯥꯔꯦ
ꯑꯗꯨꯠꯇꯨꯅꯦꯕ ꯑꯩꯅ ꯆꯥꯅꯤꯡꯕꯗ
ꯅ
ꯑꯗꯨꯗꯤ ꯆꯥꯗꯤ ꯏꯁ ꯇꯣꯏꯅ ꯃꯣꯏꯊꯣꯛꯑꯅꯤꯅꯤ ꯑꯗꯨꯒꯤꯅꯤ ꯅꯪꯁꯦ
ꯍꯍ ꯑꯗꯨ ꯆꯥꯕꯅꯦ ꯑꯩꯅ ꯀꯣꯏ ꯇꯣꯏꯅ ꯃꯣꯏ ꯊꯣꯛꯣꯛꯄꯗꯣ
ꯑꯩ ꯑꯩꯅ ꯁꯦꯝꯕꯤꯕ ꯌꯥꯏ
ꯀꯃꯥꯏꯅ ꯁ ꯅꯪꯉꯗꯣ ꯑꯝꯇ ꯍꯥꯏꯔꯛꯑꯣ ꯅꯪ ꯁꯦꯝꯒꯗꯕ ꯕꯣꯁꯇꯥꯜꯗꯣ
ꯑꯣꯊꯕꯤꯗꯣ ꯍꯦꯛ ꯑꯣꯀꯣ
ꯀꯣ
ꯑꯗꯨꯒ ꯏꯁꯤꯡꯅ ꯆꯥꯝꯃꯨ ꯐꯖꯅ ꯀꯥꯞꯊꯣꯛꯑꯕꯀꯣ ꯑꯗꯨꯒ ꯏꯁꯥ ꯑꯃ ꯁꯛꯄꯤꯔꯣ ꯑꯗꯨꯒ ꯖꯒꯣꯏ ꯑꯃ ꯁꯥꯞ ꯇꯧꯕꯤꯔꯣꯀꯣ
ꯑꯣ ꯇꯄꯤꯗꯣ ꯃꯕꯌꯥꯏꯗ ꯊꯝꯃꯀꯣ ꯑꯗꯨꯝꯕꯊꯛꯛꯇꯅꯦ
ꯎꯝ
ꯁꯦꯀꯦꯟ ꯇꯔꯥꯒꯨꯝꯕ ꯂꯥꯏꯈ꯭ꯔꯨꯝꯃꯨ
ꯑꯗꯨꯒ
ꯑꯗꯨꯗꯤ ꯃꯊꯪꯅꯗꯤ ꯀꯣꯕꯔ ꯃꯨꯝ ꯂꯧꯊꯣꯛꯎꯀꯣ
ꯑꯣ
ꯂꯧꯊꯣꯛꯈ꯭ꯔꯣ ꯑꯗꯨ ꯍꯥꯟꯅ ꯆꯥꯗꯕꯅꯤ ꯑꯗꯨ ꯃꯊꯪꯗ ꯑꯋꯥꯊꯕꯤꯗꯣ ꯀꯛꯈ꯭ꯔꯣ ꯃꯆꯥ ꯃꯆꯥ ꯁꯣꯏꯕꯤꯔꯣꯀꯣ ꯎꯝ ꯁꯣꯏꯕꯤꯔꯣ ꯑꯗꯨꯒ ꯒꯥꯔꯤꯗꯣ ꯐꯖ ꯑꯗꯨ ꯅꯦꯛꯠꯈꯥꯏꯂꯣ ꯃꯣꯔꯣꯛ ꯍꯥꯄ ꯁꯨꯃꯥꯏꯅꯣ ꯃꯠ ꯈꯥꯏꯔꯒ ꯅꯪꯒꯤ ꯇꯦꯁ ꯇꯧꯒꯗꯕꯅꯦꯕ ꯁꯠ ꯍꯥꯏꯅꯀ ꯍꯥ
ꯐꯨꯝꯗꯦ
ꯑꯦ ꯊꯨꯝꯗꯤ ꯇꯞ
ꯅꯪꯗꯤ ꯊꯨꯝ ꯍꯥꯞꯇꯒ ꯑꯗꯨꯝ ꯆꯥꯕ꯭ꯔꯥ
ꯍꯣꯏ ꯊꯨꯝꯗꯤ ꯆꯥꯕ ꯂꯣꯏꯁꯤꯟꯕ ꯃꯇꯝꯗ
ꯑꯣ
ꯅꯪ ꯃꯦꯠꯄꯗꯣ ꯉꯥꯔꯤꯗꯣ ꯂꯣꯏꯗ꯭ꯔꯤꯕꯕ ꯀꯣ ꯉꯥꯔꯤꯗꯣ ꯆꯞ ꯆꯥꯅ ꯃꯦꯠꯈꯥꯏꯔꯒ ꯇꯦꯁ ꯇꯧꯔꯞ ꯎꯝ ꯇꯧꯔꯒꯀꯣ ꯌꯥꯔꯦ ꯍꯥꯏꯔꯗꯤ
ꯑꯧ
ꯑꯣꯃꯔꯣꯛꯛꯇ ꯑꯃꯨꯛꯀ ꯅꯦꯛꯈꯥꯏꯔꯣ ꯑꯗꯨ ꯂꯣꯏꯔꯦꯗꯅ
ꯎꯝ
ꯊꯨꯝꯗꯣ ꯈꯨꯠ ꯑꯃꯗ ꯄꯥꯏꯔꯣꯀꯣ
ꯑꯣ
ꯑꯗꯣ ꯁꯤꯡꯖꯨꯗꯣ ꯇꯣꯠꯂꯣ ꯇꯣꯠꯂꯣ ꯇꯂꯣ ꯇꯣꯔꯣ ꯇꯂꯣ
ꯊꯨꯝꯗꯣ ꯈꯨꯠ ꯑꯃꯗ ꯌꯦꯊꯗꯧꯕ ꯌꯥꯗ꯭ꯔꯦ
ꯍꯣꯏ ꯊꯥꯗꯣꯛꯄ ꯌꯥꯗꯦ ꯑꯗꯨ ꯊꯨꯝ ꯍꯥꯞꯄꯅꯤꯅꯀꯣ ꯐꯖꯅ ꯄꯥꯏꯗꯅꯕꯅꯤ ꯂꯥꯡꯕ ꯐꯥꯎ ꯊꯨꯝꯁꯦ ꯃꯍꯥꯎ ꯃꯥꯡꯉꯦ ꯍꯥꯏꯕ ꯑꯗ ꯁꯨꯃꯥꯏꯅ ꯇꯨꯃꯤꯟꯅ ꯑꯃꯗꯗꯤ ꯀꯟꯅ ꯇꯣꯠꯂꯨ
ꯔꯣ
ꯑꯗꯨ ꯃꯊꯪꯗꯗꯤ ꯊꯨꯝꯁꯦ ꯈꯔ ꯋꯥꯡꯅ ꯍꯥꯞꯇꯧꯕ ꯁꯜꯕꯦꯒꯨꯝꯅꯀꯣ ꯁꯠ ꯁꯠ ꯆꯠ ꯃꯈꯣꯟ ꯊꯣꯛꯗꯕꯅꯤ ꯊꯨꯝꯁꯦ
ꯑꯣ ꯅꯣꯡ ꯇꯥꯕꯒꯨꯝꯅꯀꯣ
ꯑꯃꯨꯛꯀ ꯃꯦꯠꯂꯣ
ꯍ
ꯑꯁ ꯆꯥꯅꯤꯡꯉꯤꯗ
ꯆꯥꯔꯣ ꯍꯧꯖꯤꯛ ꯅꯪꯒꯤ ꯋꯥꯈꯜꯗ ꯆꯥꯕ ꯍꯧꯎꯔꯣ ꯃꯦꯠꯄꯣ ꯂꯣꯏꯈ꯭ꯔꯦ
ꯂꯩꯔꯝꯃꯗꯤ ꯐꯥꯗꯧꯅꯤꯀꯣ
ꯅꯪꯁꯨ ꯁꯤꯁꯤꯡꯁꯨ ꯌꯥꯝ ꯄꯝꯕ ꯃꯥꯜꯂꯦꯗ
ꯍꯥꯥ
ꯁꯤꯟꯁꯨ ꯌꯥꯝ ꯄꯥꯝꯕ ꯃꯥꯜꯂꯦꯕ
ꯑꯁ ꯑꯩꯗꯤ ꯁꯤꯡꯖꯨꯗꯪ ꯉꯥꯎꯕꯅꯤꯅꯦ
ꯑꯗꯨꯒꯤꯅꯤ ꯌꯥꯝ ꯀꯪꯕꯗ
ꯍꯣꯏ
ꯃꯔꯣꯛ ꯆꯥꯃꯟꯕꯒꯤ ꯅꯪꯁꯦ ꯌꯥꯝ ꯀꯪꯅꯕꯅꯦ
ꯌꯥꯝꯅꯗꯤ ꯀꯪꯉꯦ ꯍ ꯀꯪꯕꯅ
ꯝ ꯑꯗꯨꯃꯛ ꯅꯆꯥ ꯑꯍꯨꯝ ꯄꯣꯛ ꯂꯩꯌꯦ ꯍꯥꯏꯕꯗꯨ ꯀꯔꯤꯅ ꯊꯥꯛꯄ꯭ꯔꯣ ꯃꯣꯏꯕꯨ
ꯏꯁ ꯑꯗꯨꯗꯤ ꯑꯩꯈꯣꯏꯅ ꯊꯛꯍꯟꯗꯦ ꯃꯃꯥ ꯑꯩꯈꯣꯏꯅ ꯊꯛꯍꯜꯂꯦꯅ
ꯑꯦ ꯅꯪꯅ ꯃꯣꯏ ꯃꯣꯏ ꯆꯥꯅꯤꯡꯉꯥꯏ ꯅꯪꯅ